ꯇꯥꯏꯌꯦ ꯑꯗꯨꯝ ꯅꯣꯏꯒꯤ ꯑꯗꯨꯝ ꯆꯤꯟ ꯐꯖꯗꯕ ꯍꯥꯏꯗꯣꯏꯔꯥ ꯀꯩꯅꯣꯝ ꯄꯟꯕꯗꯣ ꯑꯁ ꯃꯥꯗꯤ ꯁꯁꯨꯛ ꯄꯟ ꯄꯟꯗꯦꯍꯦ
ꯁꯤꯤꯟꯊꯤ ꯑꯣꯏ ꯋꯥꯗ
ꯍꯣꯏ ꯍꯥꯏꯗꯦ ꯑꯗꯨꯒꯤ ꯑꯩꯉꯉꯣꯟꯗ ꯍꯦꯟꯅ ꯀꯩꯅꯣ ꯌꯥꯝ ꯐꯩꯌꯦ ꯃꯥꯗꯤ ꯑꯩꯅ ꯍꯥꯏꯕ ꯑꯁ ꯅꯪꯗꯤ ꯌꯥꯝꯅ ꯀꯩꯅꯣ ꯇꯧꯋꯦ ꯍꯥꯏꯕꯗꯤ ꯃꯥꯅ ꯅꯤꯡꯖꯕꯗꯣ ꯌꯥꯝꯅ ꯀꯩꯅꯣ ꯂꯨꯅ ꯈꯟꯕ ꯃꯤꯗꯣ ꯑꯣꯏꯕ ꯃꯥꯂꯦꯕ
ꯎꯝ
ꯑꯩꯈꯣꯏꯕꯨꯗꯤ ꯈꯔ ꯆꯥꯝꯊꯣꯛꯑꯦꯅ ꯑꯗꯨ
ꯎꯝ
ꯎꯁꯀ꯭ꯔ ꯂꯩꯔꯗꯤ ꯆꯂꯅꯤ ꯇꯂꯦꯠ ꯉꯥꯏ ꯅꯪꯗꯤ ꯉꯁꯤ ꯌꯨꯝꯗꯨꯝ ꯂꯩꯔꯅꯤꯅ
ꯑ
ꯅꯨꯡꯉꯥꯏꯔꯦꯅꯦ
ꯂꯩꯒꯅꯤ ꯄꯤꯔꯣ ꯋꯥꯇꯦ
ꯁꯤꯦꯜ ꯇꯁꯤ ꯇꯥꯜꯂꯤꯁꯦ ꯑꯉꯥꯡ ꯀ꯭ꯂꯥꯁ ꯁꯕꯦꯟ ꯀꯥꯅꯤꯉꯥꯏ ꯅꯨꯄꯤꯒꯤꯅꯤꯅꯤꯍꯦ
ꯅꯠꯇ꯭ꯔꯥ
ꯎꯝ ꯌꯥꯝ ꯅꯨꯡꯉꯥꯏꯅꯦꯕ
ꯍꯣꯏ ꯗꯨꯀꯥꯟꯇꯅ ꯆꯥꯅ ꯁꯨꯏꯁꯨꯅꯦꯗ
ꯑꯩ ꯇꯝ ꯇꯞꯅ ꯇꯥꯟꯕꯁꯦ ꯋꯥꯏꯑꯦꯕ ꯋꯥꯔ ꯂꯥꯏꯁ ꯄꯗ
ꯑ
ꯄꯤ ꯑꯩꯩꯆ ꯗꯤ ꯇꯧꯔꯤ ꯑꯗꯨꯝ ꯆꯤꯜꯂꯦꯕ ꯊꯕꯛꯇꯤꯀꯣ ꯑꯩ ꯄꯥꯕ ꯂꯩꯕꯁꯨ ꯌꯥꯗꯦ ꯄꯤ ꯑꯩꯆ ꯗꯤꯒꯤꯗꯤ
ꯎ ꯑꯦꯝ ꯌꯨꯗ ꯇꯧꯔꯤꯔꯣ ꯅꯪꯁꯨ
ꯎꯝ ꯍꯧꯁꯩ ꯃꯄꯥꯟꯗ ꯆꯠꯄ ꯇꯥꯟ ꯄꯁꯨ ꯍꯥꯏꯗ ꯀꯣꯂꯦꯖꯀꯨꯝꯕ ꯌꯨꯅꯤꯚꯔꯁꯤꯇꯤꯒꯨꯝꯕꯗ ꯑꯣꯖꯥ ꯑꯣꯏꯅꯕ ꯇꯥꯏꯅꯠꯇꯦ ꯄꯩꯁꯥꯁꯨ ꯆꯥꯎꯣꯡꯉꯕ ꯑꯝꯇꯁꯨ ꯂꯩꯕ ꯎꯝ
ꯅꯪ ꯃꯦꯁꯦꯁꯀꯨꯝꯕ ꯃꯦꯠꯄ꯭ꯔꯣ
ꯠꯇ
ꯑꯣ ꯀꯩꯅꯣꯃ ꯑꯗꯨꯝ ꯃꯈꯣꯟ ꯀꯩꯅꯣ ꯇꯧꯕ ꯍꯣꯏ
ꯀꯩꯅꯣ ꯁꯨꯝ ꯁꯦꯝꯕꯩꯅꯤꯗ
ꯑꯩꯈꯣꯏꯒꯤ ꯐꯦꯟꯁꯨ ꯍꯣꯏ ꯊꯣꯛꯇ꯭ꯔꯦ
ꯑ
ꯐꯦꯟꯁꯨ ꯈꯪꯗꯦ ꯀꯔꯤ ꯑꯃ ꯁꯣꯟꯕꯒꯤꯔ ꯍꯥꯏꯌꯦ ꯀꯟꯅ ꯀꯩꯅꯣ ꯇꯧꯕ ꯌꯥꯗꯦ
ꯃꯩ ꯐꯦꯁ ꯁꯣꯟꯕꯩꯔꯥ
ꯎꯝ ꯑꯗꯨꯃꯥꯏꯅ ꯑꯣꯏꯕꯩꯔꯥ ꯈꯪꯗꯦ
ꯎꯝ
ꯍꯣꯏꯁꯨ ꯑꯃꯨꯛꯀ ꯃꯊꯛꯇ ꯂꯩꯕꯀꯣ
ꯎꯝ
ꯊꯛꯇ ꯂꯩꯕꯩ ꯈꯪꯗꯦꯗ ꯑꯈꯣꯏꯁꯨ ꯆꯤꯡ ꯍꯧꯖꯤꯛꯀꯥꯟꯗꯤ ꯆꯤꯡ ꯂꯧ ꯃꯇꯝꯅꯤꯗ ꯆꯤꯡꯗꯤ ꯌꯥꯝ ꯊꯣꯛꯅꯤꯡꯉꯦ
ꯎꯝ ꯑꯩꯁꯨ ꯌꯨꯝ ꯆꯠꯇꯣꯏꯅꯦ ꯍꯟꯗꯛ ꯁꯟ ꯁꯟ ꯅꯣꯡꯃꯥꯏꯖꯤꯡ ꯑꯗꯨꯋꯥꯏꯗ ꯁꯟꯗꯦ ꯑꯗꯨꯋꯥꯏꯗꯀꯣ ꯌꯨꯝꯒꯤ ꯂꯧꯒꯤ ꯊꯕꯛ ꯍꯧꯔꯛꯑꯦ ꯑꯗꯨꯒꯤ
ꯍꯣꯏ ꯅꯣꯏꯁꯨ ꯂꯧ ꯇꯧꯔꯣꯅꯦ
ꯂꯩ ꯇꯧꯋꯤꯗ ꯑꯈꯣꯏ ꯍꯟꯗꯛꯇꯁꯨ ꯑꯃ ꯂꯣꯛꯄ ꯂꯣꯏꯔꯛꯄꯗ ꯉꯥꯏꯔꯤ ꯗꯕꯜ ꯀ꯭ꯔꯣꯞꯄꯤꯡ ꯇꯧꯕꯩꯀꯣ
ꯑꯣ ꯌꯥꯝ ꯐꯩꯌꯦ ꯅꯣꯏꯗꯤ
ꯎꯝ
ꯑꯗꯨ ꯗꯕꯜ ꯀ꯭ꯔꯣꯞꯄꯤꯡ ꯇꯧꯕꯗꯣ ꯐꯕꯨ ꯐꯕ꯭ꯔꯣ ꯀꯃꯥꯏ ꯇꯧꯕ꯭ꯔꯣ
ꯆꯦꯡ ꯍꯧꯖꯤꯛꯇꯤ ꯆꯦꯡꯁꯨ ꯌꯥꯝ ꯍꯥꯎꯋꯦꯕꯀꯣ ꯀ꯭ꯔꯣꯄꯤꯡ ꯆꯦꯡ ꯆꯦꯡꯁꯦ ꯌꯥꯝꯁꯨ ꯊꯣꯛꯑꯦꯕ ꯑꯗꯨꯒꯤ ꯁꯨꯝ ꯅꯨꯡꯉꯥꯏꯕꯒꯤ ꯅꯨꯡꯉꯥꯏꯕꯅꯤ ꯐꯧ ꯌꯥꯝ ꯊꯣꯛꯄꯅꯤ ꯂꯧ ꯎꯔ
ꯍꯥꯏꯕꯗꯤ ꯑꯗꯨ ꯃꯇꯝ ꯂꯩꯌꯦꯅ ꯆꯦꯡ ꯊꯥ ꯑꯗꯨ ꯅꯣꯏ ꯏꯁꯤꯡꯗꯤ ꯀꯃꯥꯏꯅ ꯇꯧꯔꯤ ꯅꯣꯏ ꯏꯁꯤꯡ ꯅꯣꯡ ꯆꯨꯗꯕ ꯃꯇꯝꯗꯤ ꯀꯃꯥꯏ ꯇꯧꯔꯤꯅꯣ
ꯑꯗꯣ ꯑꯈꯣꯏꯗ ꯇꯨꯔꯦꯟ ꯑꯃ ꯂꯩꯕꯀꯣ ꯌꯥꯝ ꯆꯥꯎꯕ ꯅꯠꯇꯕ ꯍꯥꯏꯇꯥꯔꯦ
ꯑ ꯑ
ꯑꯗꯨ ꯁꯨꯝ ꯃꯐꯧꯗꯥ ꯔꯣꯝꯗꯒꯤ ꯏꯁꯤꯡ ꯑꯗꯨꯝ
ꯑ
ꯑꯗꯒꯤ ꯏꯁꯤꯡ ꯋꯥꯠ ꯋꯥꯠꯇ ꯁꯤꯁꯨ ꯑꯗꯒꯤ ꯂꯧꯎꯕꯁꯨ ꯌꯥꯝ ꯅꯨꯡꯉꯥꯏꯕ ꯏꯁꯤꯡ ꯂꯩꯇ꯭ꯔꯗꯤ ꯌꯥꯗꯦꯗꯅ
ꯑ
ꯌꯥꯝ ꯅꯨꯡꯉꯥꯏ ꯉꯥ ꯆꯥꯛ ꯏꯁꯤꯡ ꯐꯪꯉꯤ
ꯂꯧ ꯎꯕꯁꯨ ꯅꯨꯡꯉꯥꯏꯕꯅꯦꯗ
ꯅꯨꯡꯉꯥꯏꯌꯦ
ꯆꯦꯡꯕꯨ ꯋꯥꯠꯇ꯭ꯔꯗꯤ ꯏꯅꯥꯛ ꯈꯨꯟꯕꯗꯤ ꯂꯥꯏꯕꯅꯦ ꯎꯝ
ꯆꯥꯕꯁꯦ ꯌꯥꯝ ꯆꯠꯂꯤꯗꯅ ꯆꯥꯕ ꯊꯛꯄꯒꯤ ꯄꯣꯠ ꯂꯩꯕꯁꯤꯁꯨ ꯆꯦꯡꯁꯦ
ꯆꯦꯡꯕꯨ ꯂꯩꯔꯗꯤ ꯀꯣ ꯑꯈꯣꯏ ꯆꯤꯡꯗ ꯈꯔ ꯀꯩꯅꯣ ꯄꯩꯁꯥ ꯑ ꯀꯩꯅꯣ ꯇꯣꯂꯣꯞꯒꯨꯝꯕ ꯆꯥꯗ꯭ꯔꯁꯨ ꯂꯩꯕ ꯉꯝꯃꯤꯗꯣ ꯂꯧ ꯂꯩꯕꯒꯤꯅꯦ
ꯎꯝ ꯃꯥꯅꯤ ꯄꯩꯁꯥ ꯃꯌꯥꯝ ꯄꯥꯏꯗ꯭ꯔꯒꯁꯨ
ꯍꯣꯏ ꯆꯍꯤꯒꯤ ꯆꯥꯕ ꯀꯣꯟꯅꯔꯦꯅ
ꯎꯝ
ꯑꯗꯨꯝ ꯀꯣꯟꯅꯔꯦ ꯑꯗꯨꯒꯤ ꯀꯣꯠꯅꯔꯕꯅꯤꯅ ꯑ ꯍꯣꯏ ꯉꯔꯤ ꯇꯥꯏ ꯌꯦꯟ ꯑ ꯌꯦꯟꯕꯨ ꯍꯥꯏꯔꯣ ꯑꯈꯣꯏ ꯌꯨꯝꯗ ꯑꯗꯨꯝ ꯂꯣꯏꯔꯦ ꯅꯠꯇ꯭ꯔꯥ
ꯎꯝ
ꯍꯣꯏ ꯑꯣꯛꯁꯨ ꯌꯥꯝ ꯂꯣꯏꯌꯦ
ꯑꯣ ꯑꯣꯛꯁꯦ ꯑꯈꯣꯏꯁꯨ ꯌꯥꯝ ꯂꯣꯏꯔꯝꯃꯦ ꯑꯗꯣ
ꯎꯝ
ꯀꯩꯅꯣꯗ ꯄꯨꯂꯞ ꯁꯤꯒꯤꯕꯀꯣ ꯑꯣꯛ ꯇ꯭ꯔꯥꯏꯟꯊꯣꯏꯃꯨꯛ
ꯑꯁ
ꯑꯩ ꯑꯩꯗꯤ ꯌꯥꯝ ꯌꯨꯝ ꯂꯩꯇꯕꯩ ꯂꯩꯇꯦ ꯏꯅꯥꯎꯄꯥꯅ ꯑꯗꯨꯝ ꯂꯣꯏꯕꯅꯦꯕꯀꯣ ꯑꯁ ꯃꯥꯗꯤ ꯀꯞꯇꯅꯒ ꯇꯧꯋꯤ ꯃꯥꯗꯤ ꯑꯣꯛꯇꯣ ꯃꯥꯅ ꯑꯗꯨꯝ ꯅꯥꯍꯜꯂꯦꯕ ꯃꯈꯨꯠꯅꯒꯀꯣ ꯃꯥ ꯊꯕꯛ ꯂꯩꯇ꯭ꯔꯀꯥꯟꯗ ꯑꯣꯀꯣꯟꯗ ꯆꯪꯉꯒ ꯑꯣꯛꯀ ꯑꯗꯨꯝ ꯁꯥꯟꯅ ꯂꯩꯌꯦ
ꯑꯣꯛꯇꯤ ꯌꯥꯝ ꯇꯥꯡꯕꯅꯦ ꯑꯩ ꯅꯣꯏꯒꯤꯗ ꯏꯁꯁ ꯃꯥꯡꯉꯦ ꯂꯥꯛ ꯂꯥꯛ ꯃꯥꯡꯉꯦꯅꯦ
ꯃꯆꯥ ꯇꯔꯨꯛ ꯑꯃꯒꯗꯒꯤ ꯐꯖꯕ ꯃꯄꯤ ꯑꯃꯅꯦ ꯑꯗꯒꯤ ꯃꯌꯥꯝ ꯑꯣꯏꯔ ꯆꯥꯎꯕ ꯂꯥꯑꯕ ꯃꯔꯤ ꯃꯉꯥ ꯑꯃꯈꯛ
ꯑꯗꯨꯗꯤꯟꯅꯁꯦ ꯂꯥꯛ ꯃꯔꯤꯒꯨꯝꯕ ꯆꯥꯡꯅ ꯃꯥꯡꯉꯦ ꯗꯤ ꯌꯥꯝ ꯇꯥꯡꯕꯅꯦꯕ
ꯇꯥꯡ ꯇ
ꯎꯝ ꯌꯥꯡꯈꯩ ꯌꯧꯗ꯭ꯔꯁꯨꯀꯣ ꯌꯧꯒꯦ ꯌꯧꯒꯦ ꯇꯧꯕꯅꯦꯕ ꯑꯃꯗ ꯆꯥꯎꯕꯗꯤ ꯆꯥꯎ ꯆꯍꯤ ꯑꯃ ꯇꯪꯈꯥꯏꯈ꯭ꯔ ꯌꯣꯛꯑꯗꯤ
ꯂꯥꯕ ꯂꯥꯕꯈꯩꯗꯤ ꯌꯥꯝ ꯆꯥꯎꯔꯕꯅꯦꯕꯀꯣ ꯌꯣꯟꯅꯕ ꯃꯔꯤꯃꯨꯛꯇ ꯐꯖꯅ ꯊꯝꯃꯅꯤ ꯑꯗꯨꯝ ꯂꯥꯏꯅꯥ ꯂꯥꯛꯄꯅ ꯍꯥꯡꯉꯗꯦ ꯍꯥꯇꯣꯛ ꯐꯨꯝꯈ꯭ꯔꯦ
ꯅꯨꯡꯉꯥꯏꯇꯦ ꯑꯗꯨꯗꯤ ꯌꯥꯝ ꯃꯥꯡꯉꯦꯀꯣ
ꯎꯝ ꯎꯝ ꯑꯗꯨꯩ ꯂꯣꯏꯈꯤꯗ꯭ꯔꯦ ꯑꯣ
ꯑꯁ ꯑꯁꯦꯡꯕ ꯅꯨꯡꯉꯥꯏꯔ ꯃꯣꯏꯗꯤ ꯅꯣꯏꯒꯤꯗꯣ ꯌꯥꯝꯅꯦꯕ ꯍꯧꯖꯤꯛ ꯄꯩꯁꯥꯗꯣ
ꯝ ꯌꯥꯝ ꯑꯁ ꯁꯥ ꯉꯥ ꯂꯣꯏꯕꯗꯤ ꯌꯥꯝ ꯄꯥꯝꯗ ꯏꯅꯥꯎꯄꯥꯗꯣ ꯍꯨꯏꯒꯨꯝꯕ ꯀꯩꯒꯨꯝꯕ
ꯑꯣꯛ ꯃꯔꯤꯈꯛ ꯂꯣꯏꯔꯁꯨ ꯋꯥꯔ ꯂꯩꯔꯤꯅꯦ ꯣꯏ ꯁꯤ ꯑꯣꯏ
ꯑꯩꯈꯣꯏ ꯆꯦꯡ ꯁꯨ ꯌꯥꯝꯅ ꯂꯩꯕꯒꯤꯀꯣ ꯆꯦꯡꯅ ꯑꯗꯨꯝ ꯊꯣꯡꯉ ꯄꯤꯖꯕꯁꯨ ꯌꯥꯎꯋꯦꯕꯀꯣ
ꯑꯩꯈꯣꯏꯒꯤ ꯑꯣꯛꯀꯤꯗꯤ ꯆꯤꯡꯒꯤ ꯊꯦꯡ ꯄꯤꯖꯗꯦ ꯀꯩꯅꯣ ꯗꯨꯀꯥꯟꯗꯒꯤ ꯂꯩꯈ꯭ꯔꯒꯀꯣ
ꯑꯣ ꯗꯨꯀꯥꯟꯒꯤ ꯑꯗꯨ ꯑꯗꯨꯒꯨꯝꯕ ꯁꯦꯜꯗꯣ ꯑꯩꯈꯣꯏꯒꯤ ꯆꯦꯡ ꯆꯦꯡ ꯌꯦꯟꯕꯒꯤꯗ
ꯍꯣꯏ ꯍꯣꯏ
ꯑꯗꯨꯗ ꯑꯩꯈꯣꯏꯒꯤ ꯑꯩꯈꯣꯏꯅ ꯌꯦꯜꯂꯦꯕꯀꯣ ꯑꯗꯨꯒꯤ ꯆꯦꯡꯅ ꯃꯌꯥꯝ ꯌꯥꯝ ꯂꯦꯝꯕ
ꯑꯁ ꯑꯗꯨꯗꯤ ꯅꯣꯏꯁꯨ ꯌꯥꯝ ꯂꯩꯦꯕꯅꯤ ꯑꯣꯝ
ꯆꯥꯕꯩꯗꯤ ꯌꯨꯝꯗꯒꯤ ꯂꯣꯛꯄꯗꯨꯅ ꯑꯗꯨꯝ ꯂꯦꯝꯃꯦ
ꯍ ꯆꯦꯡ ꯆꯦꯡꯒ ꯂꯩꯔꯗꯤꯀꯣ ꯌꯥꯝꯅ ꯂꯥꯏꯔꯅꯤꯉꯥꯏꯗꯤ ꯂꯩꯇ꯭ꯔꯒꯦ
ꯁꯦꯡ ꯂꯩꯇꯃ ꯋꯥꯔꯁ
ꯆꯦꯡ ꯑꯍꯥꯎꯕ ꯆꯥꯅꯤꯡꯉꯁꯨ ꯍꯥꯏꯔꯛꯑꯣ ꯕꯣꯔꯥ ꯑꯃꯝ ꯊꯤꯟꯕꯤꯔꯛꯀꯦ
ꯑꯩꯈꯣꯏ ꯆꯦꯡ ꯑꯩꯈꯣꯏꯁꯨ ꯀꯩꯅꯣ ꯆꯥꯗꯦ ꯑꯩꯈꯣꯏꯁꯨ ꯂꯧ ꯑꯗꯨꯝ ꯌꯥꯝ ꯆꯥꯎꯕ ꯅꯠꯇ꯭ꯔꯁꯨ ꯀꯣ
ꯎꯝ
ꯆꯤꯡꯒꯤꯗꯣ ꯑꯗꯨꯝ ꯀꯣꯟꯅꯩꯌꯦꯕ
ꯎꯝ
ꯂꯧ ꯑꯅꯤ ꯂꯩꯌꯦꯕꯀꯣ
ꯎꯝ
ꯑ ꯑꯩꯈꯣꯏ ꯑꯩꯈꯣꯏꯗꯣ ꯑꯅꯤꯃꯛ ꯑꯩꯈꯣꯏꯅ ꯑꯗꯨꯝ ꯇꯧꯋꯦꯕ
ꯎꯝ
ꯑꯗꯨꯒꯤ ꯑꯩꯈꯣꯏꯗꯣ ꯑꯗꯨꯝ ꯆꯤꯡ ꯆꯠꯂꯗꯤ ꯕꯣꯔꯥ ꯕꯣꯔꯥꯅꯤ ꯇꯥꯛꯑꯒ ꯄꯨꯔꯛꯏꯁꯦ ꯑꯗꯨꯒꯤ ꯁꯤꯗ ꯏꯃꯥꯈꯣꯏꯅ ꯄꯩꯁꯥ ꯊꯥꯔꯛꯏꯁꯦ ꯏꯟꯁꯥꯡ ꯈꯛꯇꯅꯦꯕ ꯑꯗꯨ ꯆꯦꯡ ꯂꯩ꯭ꯔꯕꯅꯤꯅ ꯑꯗꯨꯁꯨ ꯄꯩꯁꯥꯗꯣ ꯌꯥꯝ ꯀꯩꯅꯣ ꯈꯔ ꯈꯔꯦꯕ
ꯎꯝ
ꯆꯦꯡꯡ ꯏꯂ ꯏꯗ꯭ꯔꯦ
ꯌꯦꯟꯁꯥꯡꯁꯨ ꯂꯩꯗ꯭ꯔ ꯑꯩ ꯌꯨꯝꯗꯒꯤ ꯑꯗꯨꯝ ꯄꯤꯈꯠꯂꯛꯑꯦ ꯌꯨꯝꯒꯤ ꯃꯅꯥ ꯃꯁꯤꯡ ꯀꯩꯀꯩ ꯑꯗꯨꯝ ꯊꯥꯏꯌꯦꯕꯀꯣ ꯃꯌꯥꯝꯅ ꯌꯨꯝꯒꯤ ꯁꯥꯟꯅꯅꯕ ꯍꯥꯏꯇꯥꯔꯦ ꯏꯀꯟ ꯃꯈꯀꯟ ꯃꯥꯏꯔꯦꯟ ꯀꯩꯀꯩ ꯇꯣꯔꯕꯣꯠ ꯈꯣꯡꯗ꯭ꯔꯨꯝ ꯁꯧꯒ꯭ꯔꯤ ꯁꯧꯒ꯭ꯔꯤꯁꯦ ꯑꯩꯈꯣꯏꯗꯤ ꯌꯥꯝ ꯍꯧꯋꯦꯕ ꯑꯩꯅ ꯁꯧꯒ꯭ꯔꯤꯗꯣ ꯃꯃꯥꯡ ꯆꯍꯤꯗꯅ ꯌꯥꯟꯊꯠꯄꯅꯦ ꯌꯥꯝꯃꯟꯕ ꯁ ꯇꯠꯄꯤꯔꯛꯄꯒꯤ ꯌꯨꯝꯗꯒꯤ ꯍꯥꯎꯋꯦꯕ ꯑꯩꯁꯨꯦ ꯌꯥꯝ ꯄꯥꯝꯃꯦꯕ ꯑꯗꯨ ꯑꯣꯏꯔꯁꯨ
ꯑꯣ
ꯁꯧꯒꯔꯤꯁꯦ ꯄꯥ ꯃ ꯌꯥꯝ ꯄꯤꯔꯛꯄꯅꯦꯃꯤ ꯃꯤ ꯃꯉꯥ ꯇꯔꯅ ꯆꯥ ꯊꯥ ꯑꯃ ꯆꯥꯕꯗ ꯂꯦꯝꯒ ꯑꯗꯨꯝ ꯁꯧꯕꯤꯗꯩ ꯑꯩ ꯁꯥꯎꯅꯤꯡꯕꯕꯁꯤ ꯄꯥꯝꯕꯤꯗꯨꯣ ꯇꯪꯈꯥꯏ ꯑꯃ ꯌꯥꯟꯊꯠꯂꯝꯕꯅꯤ
ꯑꯩꯗꯤ ꯁꯧꯒ꯭ꯔꯤꯗꯣꯀꯣ ꯅꯨꯡꯇꯤ ꯊꯃꯤ ꯇꯁꯨ ꯁꯥꯕ ꯌꯥ
ꯁ ꯆ ꯍ
ꯍꯛꯆꯥꯡꯁꯨ ꯀꯩꯅꯣ ꯅꯨꯡꯉꯥꯏꯕꯅꯦ
ꯎꯝ ꯁꯅ ꯁꯗꯤꯤ ꯐꯖꯅ ꯍꯥꯏꯌꯦ ꯉꯥ ꯊꯣꯡꯕꯒ ꯅꯣꯏꯅ ꯆꯥꯏꯔꯤꯗꯤ ꯑꯩꯅ ꯊꯣꯡꯕꯅꯦ ꯑꯅ ꯍꯥꯎꯅꯩ
ꯏꯁ ꯑꯩꯁꯦ ꯁꯧꯒ꯭ꯔꯤꯁ ꯊꯣꯡꯕ ꯐꯖꯅ ꯍꯩꯌꯦꯗ
ꯎꯝ ꯑꯃ ꯌꯦꯡꯁꯤ ꯅꯪ ꯊꯣꯡꯉꯣ ꯑꯩꯅꯁꯨ ꯊꯣꯡꯉꯒ ꯃꯍꯥꯎ ꯎꯝ ꯑ
ꯁꯧꯒ꯭ꯔꯤꯗꯤ ꯑꯩꯅ ꯂꯧꯔꯅꯤꯗ ꯈꯪꯉꯦꯅ
ꯁꯧꯒꯔꯤꯗꯤ ꯑꯩ ꯌꯨꯝꯗꯁꯨ ꯑꯗꯨꯝ ꯁꯧꯒꯔꯤ ꯊꯣꯡꯕꯅꯦꯕ ꯑꯇꯣꯞꯄ ꯊꯣꯡꯅꯔ ꯁꯒ꯭ꯔꯤꯕꯕꯨꯨꯗꯤ ꯑꯗꯨꯝ ꯄꯥꯝꯅ ꯊꯣꯡꯉꯦ ꯑꯩꯈꯣꯏꯅ ꯆꯥꯅꯤꯡꯕ ꯏꯟꯁꯥꯡꯗꯤ ꯀꯒ꯭ꯌꯥꯟ ꯇꯥꯅ ꯊꯣꯡꯒꯗ꯭ꯔꯥ ꯑꯩꯗꯤ ꯀꯩꯅꯣ ꯌꯦꯟꯗꯦꯝꯒꯨꯝꯕ ꯆꯥꯗꯦ ꯍꯩꯅꯗꯦ ꯍꯩꯅꯗꯦ ꯑꯩꯗꯤ ꯃꯍꯥꯎꯗꯣ ꯄꯥꯗꯦ
ꯌꯦꯤꯟꯗꯦꯝ ꯆꯥꯎꯋꯦ ꯌꯦꯟꯗꯦꯝ ꯑꯥꯏꯔꯟ ꯌꯥꯝ ꯌꯥꯎꯋꯦ ꯅꯨꯄꯤꯗꯗꯤ ꯌꯥꯝ ꯐꯩꯌꯦꯕꯀ ꯑꯥꯏꯔꯟꯁꯦ
ꯈꯪ ꯎ ꯏꯃꯥ ꯑꯩꯈꯣꯏꯅ ꯌꯦꯨꯝꯗꯦꯟꯊꯥꯔꯛꯄꯗꯣ ꯏꯆꯦꯅꯕꯨ ꯆꯥꯛ ꯊꯣꯡꯉꯗꯤ ꯃꯥ ꯄꯥꯝꯕꯒꯤ ꯌꯦꯟꯁꯥꯡ ꯑꯣꯏꯅ ꯊꯣꯡꯕꯤꯔꯅꯤꯀꯣ ꯑꯩꯗꯤ ꯄꯥꯝꯅ ꯑꯩꯗꯤ ꯃꯥꯅ ꯊꯣꯡꯝꯕꯤꯔꯗꯤ ꯎꯄꯥꯏ ꯂꯩꯃꯟꯗꯕꯒꯤ ꯃꯍꯤꯒꯨꯝꯕ ꯆꯥꯕꯤꯔꯦ ꯕ ꯑꯗꯨꯕꯨ ꯑꯩ
ꯎꯝ
ꯁꯨꯄꯥꯝ ꯄꯥꯝꯗ꯭ꯔꯕꯅꯤꯅ ꯊꯣꯡꯅꯤꯡꯗ꯭ꯔꯦꯅ ꯍꯥꯎꯅꯤ ꯍꯥꯏꯁꯨ ꯊꯣꯡꯕ ꯌꯥꯔꯣꯏꯕ ꯄꯥꯝꯗꯕꯅꯤꯅ ꯋꯥꯈꯜ ꯆꯪꯅ ꯊ ꯊꯣꯡꯒꯅꯤꯅ ꯁꯧꯔꯤ ꯈꯛꯇꯅꯦ ꯑꯩꯅ ꯋꯥꯈꯜ ꯆꯥꯡꯅ ꯊꯣꯡꯉꯏꯁꯦ
ꯎꯝ ꯊꯋꯥꯏ ꯌꯥꯎꯅ
ꯍ ꯇꯕꯨꯗꯤ ꯄꯝꯒꯦ
ꯎꯝ
ꯅꯪꯗꯤ ꯍꯧꯖꯤꯛ ꯀꯔꯤ ꯀꯔꯤ ꯇꯧꯔꯅꯤ
ꯍꯧꯖꯤꯛ ꯂꯥꯛꯑꯣ ꯍꯧꯖꯤꯛ ꯉꯥꯏꯍꯥꯛ ꯑꯣꯏꯔꯒ ꯆꯥꯛ ꯊꯣꯡꯉꯅꯤ ꯑꯗꯒꯤ ꯏꯟꯖꯥꯡ ꯂꯩꯔꯨꯔꯅꯤ ꯑꯊꯣꯡꯕ ꯆꯥꯔꯅꯤ ꯐꯤ ꯁꯨꯔꯅꯤ
ꯅꯪ ꯐꯥꯎꯗꯤꯅꯔꯔꯦ
ꯇ꯭ꯔꯤꯁꯣꯔꯅꯤ ꯂꯩꯗꯒꯤ ꯑꯥ ꯄꯣꯊꯥꯔꯒ ꯀ ꯀꯩꯅꯣ ꯂꯥꯏꯔꯤꯛ ꯄꯥꯕ꯭ꯔꯥ ꯐꯤꯂꯝ ꯌꯦꯡꯕ꯭ꯔꯥ ꯇꯧꯔꯅꯤꯁ ꯑꯃꯨꯛ ꯆꯠꯂꯅꯤ
ꯑꯩꯗꯤꯁꯨ ꯂꯣꯏꯔꯒ ꯏꯅꯦ ꯈꯣꯏꯗ ꯆꯠꯈ꯭ꯔꯅꯤ ꯑꯉꯥꯡ ꯄꯥꯝꯃꯨꯔꯅꯤ
ꯎꯝ
ꯁꯤꯁꯤꯡꯒꯨ ꯆꯥꯕ ꯂ ꯋꯥꯅꯦ ꯀꯧꯕꯣ ꯋꯥꯅꯤ ꯉꯥꯡ ꯂꯧ ꯂꯩꯉꯥꯏꯗꯤ ꯈꯪꯕꯅꯦ ꯍꯥꯏꯏꯅ ꯁꯣ ꯅꯥꯀꯟꯗ ꯏꯆꯦꯅ ꯀꯧꯔꯦ ꯅꯪ ꯑꯃꯛꯍꯜꯂꯣ ꯑꯗꯨ ꯃꯥ ꯍꯧꯖꯤꯛꯇꯤ ꯆꯥꯁꯦ ꯌꯥꯔꯣꯏꯕ ꯄꯨꯡ ꯑꯃ ꯑꯅꯤꯗꯅꯦꯕ ꯆꯥꯗꯣꯏꯁꯦ ꯈꯪꯉꯦꯕ
ꯑꯥ
ꯑꯗꯨꯁꯨ ꯑꯩꯁꯨ ꯈꯪꯕꯅꯤꯅ ꯎꯄꯥꯏ ꯂꯩꯇꯦ ꯃꯥꯁꯨ ꯁꯤ ꯎꯝ ꯑꯉꯥꯡ ꯌꯥꯝ ꯀꯞꯄꯅꯤꯅꯀꯣ
ꯎꯝ
ꯃꯊꯟꯇꯁꯨ ꯇꯧꯕ ꯋꯥꯕ
ꯎꯝ
ꯑꯉꯥꯡ ꯑꯗꯨ ꯑꯉꯥꯡꯗꯣ ꯌꯥꯝ ꯇꯣꯉꯥꯟꯕꯅꯦ ꯈꯪꯗꯦ ꯀꯃꯥꯏꯅ
ꯌꯥꯝ ꯁꯥꯎꯔꯨꯅꯨ
ꯌꯦ ꯅꯪ ꯁꯍꯖ ꯇꯔꯄꯅꯦ ꯑꯁ ꯑꯩꯗꯤ ꯏꯃꯥꯒꯤꯔ ꯏꯆꯦꯒꯤꯔ ꯄꯤꯕꯅꯤ
ꯅꯣꯏ ꯌꯣꯛꯑꯣꯅ ꯑꯩ ꯄꯄ ꯄꯕꯅꯦꯅꯀꯣ ꯎꯝ ꯎꯝ
ꯈꯨꯨꯠꯀꯤꯁꯨ ꯅꯪꯗꯤ ꯑꯗꯨꯗꯤ ꯑꯗꯨꯝ ꯄꯨꯡ ꯀꯌꯥꯗ ꯆꯠꯇꯣꯏꯅꯣ